ꯍꯂꯣ ꯇꯥꯖꯔꯤ ꯇꯥꯖꯔꯤ ꯀꯩ ꯇꯧꯕꯤꯔꯤꯅꯣ
ꯍꯤꯄꯝꯅꯤ
ꯎꯝ ꯆꯥꯛꯆꯥꯥ ꯊꯣꯛꯄꯒꯤ ꯃꯨꯏꯊꯔꯛꯄꯗꯣ ꯑꯣꯏꯔ ꯣ ꯑꯩꯁꯨ ꯍꯤꯄꯝꯅꯦ
ꯍꯦꯜꯂꯦ ꯑꯣꯖꯗ꯭ꯔꯦ
ꯑꯩꯁꯨ ꯍꯤꯄꯝꯕꯅꯤ ꯁꯨꯝ ꯑꯗꯨꯨꯝ ꯁꯤꯔꯅ ꯨ ꯈꯜꯂꯝꯕꯅꯦꯕ ꯈꯟꯗꯦ ꯑꯗꯨꯝ ꯀꯩ ꯈꯔ ꯇꯝꯅꯤꯡꯉꯦ ꯍꯧꯖꯤꯛꯁꯦ
ꯇꯨꯝꯗꯤ ꯈꯔ ꯇꯨꯝꯅꯤꯡꯕ꯭ꯔꯥ
ꯎꯝ ꯍꯣꯏ ꯉꯁꯤꯗꯣ ꯃꯥꯏꯔꯦꯟ ꯊꯣꯡꯕ ꯆꯥꯏꯑꯕ ꯑꯗꯣ ꯑꯩꯁꯨ ꯆꯥꯛꯁꯦ ꯌꯥꯝ ꯆꯥꯥꯁꯟꯈ꯭ꯦꯔꯤꯕ ꯃꯣꯔꯣꯛ ꯃꯩꯄꯨꯗꯨꯒ ꯅꯔꯒ ꯑꯗꯨꯗꯨꯒꯤ ꯃꯁꯦ ꯑꯩꯁꯦ ꯃꯨꯏꯗꯔꯦ ꯍꯥꯏꯕ ꯀꯩ ꯌꯦꯟꯁꯥꯡ ꯆꯥꯒꯦ ꯅꯣꯣꯏꯗꯤ
ꯑꯩꯈꯣꯏꯗꯣ ꯉꯁꯤꯗꯣ ꯑꯩꯈꯣꯏ ꯏꯆꯦꯅ ꯈꯦꯇ꯭ꯔꯤ ꯇꯧꯖ꯭ꯔꯦꯅ ꯈꯦꯇ꯭ꯔꯤ ꯇꯧꯋꯦ
ꯑꯣ ꯍꯥꯎꯕꯅꯤꯅꯦ
ꯑꯗꯨꯗꯤ ꯃꯊꯦꯜꯁꯦ ꯈꯔ ꯌꯥꯝꯃꯦ ꯍꯥꯏꯔꯤꯕ ꯎꯇꯤꯅꯦ ꯏꯔꯣꯝꯕꯅꯦ ꯑꯗꯨꯒ ꯀꯥꯡꯍꯧꯝꯒ ꯁꯥꯛ ꯇꯧꯕꯗꯣ ꯑꯗꯨꯗꯨ ꯇꯧꯔꯦ
ꯈ ꯇꯧꯔꯤꯍꯦ ꯑꯗꯨꯗꯨꯅ ꯍꯧꯖꯤꯛ ꯃꯏ ꯇꯔꯛꯇꯕ꯭ꯔꯣ ꯎꯇꯤ ꯇꯥꯁꯤꯜꯂꯨꯕꯗꯨꯕꯨꯣ
ꯑꯁ ꯑꯩꯗꯣ ꯎꯠꯇꯤꯗꯨ ꯄꯥꯛꯆꯍꯧꯗ꯭ꯔꯦ ꯏꯔꯣꯝꯕꯒ ꯑꯗꯨꯗ ꯌꯦꯟ ꯊꯣꯡꯕꯁꯨ ꯑꯗꯨꯝ ꯌꯥꯎꯕ ꯅꯥꯀꯟꯗꯨꯗꯪ ꯑꯗꯨ ꯁꯥꯔꯤꯉꯩꯗ ꯑꯗ ꯆꯥꯏꯌꯦ ꯉꯔ ꯆꯥꯎꯗꯨ
ꯈꯠꯇ ꯌꯦꯟ ꯊꯣꯡꯕꯗꯒꯤ ꯀꯔꯤꯗꯒꯤ ꯀꯔꯥꯗꯒꯤ ꯈꯔꯗ ꯑꯣꯏ ꯈꯔꯗ ꯈꯔꯗ ꯑꯣꯏ
ꯇꯔꯝꯒꯅꯤ
ꯌꯥꯝ ꯇꯥꯎꯋꯤꯗ ꯅꯣꯏꯗꯤ ꯌꯥꯝ ꯇꯥꯎꯏꯦ
ꯅꯣꯏꯁꯤ ꯇꯧ ꯀꯩꯅꯣ
ꯇ ꯑꯩꯈꯣꯏꯗꯤ ꯑꯩꯈꯣꯏ ꯉꯔꯥꯡ ꯑꯩꯈꯣꯏꯒꯤ ꯅꯨꯃꯤꯠ ꯀꯌꯥꯅꯤꯃꯨꯛ ꯁꯔꯦ ꯍꯟꯗꯛꯀꯤ ꯈꯦꯇꯤ ꯊꯣꯡꯈ꯭ꯔꯦ ꯑꯩꯈꯣꯏꯁꯨ ꯑꯗ ꯀꯦꯆꯒ ꯎꯠꯇꯤꯒꯇꯪ ꯇꯧꯋꯦꯕꯀꯣ ꯑꯩꯈꯣꯏꯗꯤ ꯍꯥꯏꯗꯤ ꯑꯇꯣꯞꯄ ꯀꯩꯀꯥꯗꯣ ꯇꯧꯗꯦꯕ ꯑꯗꯨꯗꯅꯦ ꯀꯨꯃꯥꯅ ꯃꯍꯤꯗꯣ ꯈꯤꯇꯪ ꯌꯥꯝꯅ ꯍꯥꯞꯆꯜꯂꯨꯔꯕ ꯑꯗꯗꯒꯂꯤ ꯄꯦꯠꯂꯤ ꯇꯧꯋꯦ ꯆꯥꯛꯇꯣ ꯑꯗꯨ ꯌꯥꯝ ꯆꯥꯕ ꯌꯥꯗꯕꯤꯤꯗꯨꯕꯨꯗꯤ ꯑꯣꯏꯗꯦ ꯑꯗꯨ ꯑꯣꯏꯔꯁꯨ ꯈꯔ ꯈ꯭ꯔꯪꯗꯤ ꯂꯥꯎꯗ꯭ꯔꯦꯕ ꯈꯦꯇꯤꯗꯗꯤ ꯑꯃ ꯈ꯭ꯔꯪ ꯈ꯭ꯔꯪ ꯂꯥꯎꯗꯅ ꯈꯔ ꯄꯛꯆꯩꯗꯅ ꯑꯗꯨ ꯑꯣꯏꯗ꯭ꯔꯦ ꯑꯗꯨꯁꯨ ꯍꯥꯎꯗꯤ ꯍꯥꯎꯋꯦ ꯈꯥꯖꯤꯒꯤ ꯃꯅꯝ ꯑꯃ ꯊꯣꯛꯆꯕꯗꯣ ꯃꯊꯟꯇ ꯑꯗꯨꯒꯗꯣ ꯇꯝꯃꯒ ꯇꯧꯋꯦ ꯑꯗꯣ ꯍꯥꯎꯕꯗꯤ ꯍꯥꯎꯈꯤꯗ ꯀꯃꯅ ꯅꯣꯡꯃ ꯑꯃꯨꯛ ꯈꯤꯇꯪꯗꯤ ꯌꯥꯝ ꯌꯥꯝꯗꯕꯤꯗ ꯈꯔ ꯑꯃꯨꯛ ꯊꯣꯛ ꯄꯣꯡꯒꯦꯅ ꯤ ꯍꯥꯏ ꯑꯗꯨ ꯊꯣꯡꯕ ꯀꯥꯟꯗ ꯑꯣꯏꯅ ꯇꯧꯔꯒꯦ ꯍꯧꯖꯤꯛꯇꯤ ꯇꯧꯔꯔꯣꯏ ꯃꯦꯟꯗꯨꯁꯨ ꯍꯥꯎꯏꯍꯦ ꯇꯧꯏꯤ ꯈꯔ
ꯍꯥꯎꯅꯤ ꯍꯥꯎꯅꯤ ꯌꯨꯝꯒꯤ ꯃꯥꯏꯔꯦꯟꯅꯤꯅꯥꯀꯣ ꯑꯗꯨꯝ ꯈꯔ ꯇꯧꯅꯤ
ꯎꯝ ꯈꯔ ꯇꯧꯋꯦ ꯈꯔ ꯇꯥꯎꯋꯦ ꯑꯩꯅ ꯃꯥꯏꯅꯦꯅ ꯈꯔ ꯄꯥꯝꯖꯕꯒ
ꯍꯣꯏ ꯅꯪꯒꯤ ꯈꯔ ꯅꯪꯅ ꯈꯔ ꯄꯥꯝ ꯃꯣꯔꯦꯅꯦꯕꯨ ꯍꯥꯏꯔꯦ ꯊꯋꯥꯏ ꯊꯥꯒꯗ ꯂꯩꯔꯦ
ꯑꯗ ꯃꯅꯦꯟꯗꯁꯨ ꯃꯆꯥꯁꯦ ꯐꯩꯌꯦꯕ
ꯑꯝ
ꯑꯅ ꯃꯥꯏꯔꯦꯟꯒꯅꯦ ꯊꯔꯣꯏꯒꯁꯨ ꯊꯣꯡꯉꯦ ꯉꯔꯥꯡ ꯅꯍꯥꯟ ꯑꯩꯈꯣꯏꯒꯤ ꯑꯗꯨꯁꯨꯅꯦ ꯑꯁ ꯇꯧꯋꯦ ꯑꯩꯒ ꯇꯧ ꯊꯥꯕꯗꯤ ꯑꯦꯛꯇ
ꯅꯪ ꯅꯣꯏꯔꯒꯗꯤ ꯂꯥꯛꯎꯀꯣ
ꯍ
ꯗꯤ ꯈꯪꯗꯦ ꯍꯦ
ꯑꯗꯨꯗꯤ ꯑꯩ ꯑꯩ ꯇꯧ ꯉꯝꯗꯦ ꯑꯩ
ꯑ ꯑꯣ ꯑꯗꯨꯗ ꯃꯗꯤ ꯇꯝꯕ ꯉꯝꯖꯗ꯭ꯔꯦ
ꯑꯗꯨꯗꯤ ꯃꯔꯡꯒ ꯑꯣꯛꯀ ꯊꯔꯣꯏꯒ ꯊꯣꯡꯉ ꯆꯥꯔꯁꯤ
ꯌꯥꯏꯌꯦꯦ ꯆꯥꯔꯁꯦ ꯅꯪ ꯀꯩꯅꯣ ꯇꯧꯔꯕꯅꯤꯅ ꯇ ꯑꯃ ꯂꯩ
ꯑ ꯄꯁꯥꯕꯣꯗꯃꯤ ꯌꯥꯑꯣ
ꯑ ꯆꯥꯛ ꯑꯃ ꯁꯤꯖꯟꯕ ꯃꯊꯧ ꯇꯥꯏ
ꯗꯤ ꯈꯖꯤꯛ ꯈꯪꯅꯦꯉꯣ ꯀꯩꯅꯣꯒꯤꯗꯤ ꯈꯨꯌꯥ ꯑꯃꯝꯅꯦ
ꯑꯁ ꯑꯗꯨꯅ ꯆꯥꯛꯏꯍꯦ ꯑꯗꯨ ꯌꯥꯔꯦ ꯀꯣꯟꯅ ꯑꯗꯨꯗ ꯀꯩꯅꯣ ꯇꯧꯗꯦ ꯑꯁ ꯀꯣꯟꯅ ꯍꯥꯏꯅꯔꯁꯦ ꯐꯔꯦꯁꯦ ꯑꯩꯈꯣꯏꯒꯤ ꯇꯧꯔꯤꯕ ꯃꯌꯥꯝꯁꯤꯗ ꯈꯪꯗꯦꯗ ꯌꯨꯝꯗ ꯂꯩꯕꯗꯨꯕꯨ ꯅꯨꯡꯉꯥꯏꯕ꯭ꯔꯣ
ꯅꯨꯡꯉꯥꯏꯌꯦ ꯌꯨꯝꯗ ꯂꯩꯕꯁꯦ ꯈꯪꯗꯦ ꯌꯥꯝ ꯀꯨꯏꯅ ꯂꯩꯔꯨꯗꯕꯩꯔꯥ ꯌꯥꯝ ꯀꯨꯏꯅꯁꯨ ꯀꯨꯏꯔꯕ ꯃꯇꯨꯡꯗ ꯂꯥꯛꯑꯦꯕ ꯑꯩ ꯅꯍꯥꯟꯈꯩ ꯑꯗꯨꯝ ꯌꯨꯝ ꯇꯣꯏꯅ ꯆꯠꯂꯤꯗꯅ ꯑꯗꯨꯝ ꯍꯞꯇꯥ ꯑꯃ ꯍꯞꯇꯥ ꯑꯃ ꯂꯩꯔꯒ ꯍꯞꯇꯥ ꯑꯃ ꯍꯞꯇꯥ ꯑꯅꯤ ꯐꯥꯔꯛꯄꯩꯗ ꯑꯗꯨꯝ ꯈꯔ ꯀꯨꯏꯔꯦ ꯍꯥꯏꯔ ꯑꯗꯨꯝ ꯆꯠꯂꯦꯕ ꯑꯩ ꯍꯞꯇꯥ ꯑꯃ ꯀꯥꯜ ꯂꯒ ꯃꯊꯪ ꯍꯞꯇꯥ ꯑꯗꯨꯝ ꯆꯠꯍꯟꯕꯅꯦꯕ ꯑꯩꯁꯦ ꯍꯟꯗꯛꯇꯤ ꯍꯟ ꯍꯟꯗꯛꯇꯤ ꯊꯥꯃꯨꯛ ꯀꯩꯃꯨꯛ ꯁꯨꯔꯦꯕ ꯑꯩ ꯌꯨꯝ ꯆꯠꯇꯕ ꯊꯥ ꯍꯦꯜꯂꯦꯕ ꯑꯗꯨꯗꯨꯒꯤ ꯀꯨꯏꯔ ꯃꯇꯨꯡꯗꯁꯨ ꯂꯥꯛꯄꯩꯔꯥ ꯈꯪꯗꯦ ꯅꯨꯡꯉꯥꯏ ꯎ ꯍꯟꯕꯨ ꯍꯟꯅꯤꯡꯂꯛꯇ꯭ꯔꯦꯗ
ꯇꯧꯋꯤ ꯍꯦ ꯑꯗꯣ ꯌꯨꯝꯁꯦ ꯑꯥ ꯍꯥꯏꯗꯤ ꯊꯕꯛ ꯂꯩꯕꯒꯤ ꯆꯠꯂꯤꯔꯣ ꯅꯠꯇ꯭ꯔꯒꯅ ꯁꯨꯝ ꯀꯣꯏꯕ ꯑꯣꯏꯅ ꯀꯨꯏ ꯆꯠꯄ ꯀꯨꯏ ꯆꯠꯇꯕ ꯀꯨꯏꯌꯦꯅ ꯆꯠꯂꯤꯔꯕ
ꯑꯩ ꯊꯕꯛ ꯊꯕꯛ ꯂꯩꯕꯩꯅꯤꯗ ꯊꯕꯛ ꯑꯩꯅ ꯍꯥꯏꯕ ꯊꯕꯛꯁꯤꯡ ꯈꯔ ꯂꯩꯌꯦꯕꯀꯣ ꯑꯩ ꯐꯣꯝꯒꯩ ꯐꯣꯝ ꯀꯀꯩ ꯊꯥꯖꯤꯟꯗꯧꯕꯒꯤ ꯊꯕꯛ ꯈꯔ ꯂꯩꯌꯦꯕ ꯑꯗꯨꯗꯨꯒꯤ ꯑꯗꯨꯗꯨꯒꯤ ꯊꯕꯛ
ꯅꯪꯒꯤꯗꯣ ꯑꯗꯨ ꯍꯥꯏꯔ ꯑꯩ ꯅꯤꯡꯁꯤꯡꯉꯛꯑꯦ ꯑꯩ ꯉꯁꯤꯁꯦ ꯀꯣꯂꯦꯖ ꯆꯠꯀꯦ ꯇꯧꯕꯅꯦ ꯆꯠꯍꯧꯗ꯭ꯔꯦ
ꯎꯝ ꯍ
ꯑꯩ ꯉꯔꯥꯡ ꯆꯠꯂꯦꯕꯀꯣ ꯊꯦꯡꯕ ꯑꯗꯨ ꯊꯦꯡꯕꯗꯨꯒꯤ ꯀꯩꯅꯣ ꯇꯧꯗꯦꯅ ꯍꯥꯏꯕ ꯉꯔꯥꯡꯗꯨꯁꯨ ꯉꯟꯅ ꯑꯣꯏꯅ ꯂꯥꯛꯑꯣꯅ ꯍꯥꯏꯔꯛꯄꯅꯦꯕ ꯄꯨꯡ ꯇꯔꯥꯃꯥꯊꯣꯏ ꯀꯔꯤ ꯕꯥꯔꯣ ꯃꯈꯥꯏ ꯑꯃꯗ ꯑꯗꯣ ꯍꯧꯖꯤꯛ ꯃꯥ ꯍꯦꯜꯂꯦ ꯇꯜꯂꯦ ꯆꯠꯇꯧꯕꯥ ꯑꯁ
ꯑꯩꯁꯨ ꯍꯌꯦꯡ ꯆꯠꯇꯣꯏꯅꯦ
ꯍꯌꯦꯡꯗꯤ ꯁꯟꯗꯦꯅꯤꯅ ꯌꯥꯒꯗ꯭ꯔ
ꯍꯌꯦꯡ ꯂꯣ
ꯑꯥ
ꯅꯠꯇꯦꯍꯦ ꯍꯩ ꯍꯟꯗꯤ ꯅꯠꯇꯦ ꯍꯦꯟꯖꯤꯜꯂꯦ ꯃꯁꯤ ꯀꯤꯟꯅ ꯍꯦꯛ ꯊꯤꯟꯕ ꯃꯁꯤ
ꯐ꯭ꯔꯥꯏꯗꯦꯔꯣ
ꯁꯦꯇ꯭ꯔꯗꯦꯅꯦ
ꯏꯁ ꯑꯣ ꯐꯔꯦ ꯐꯔꯦ ꯑꯗꯨꯗꯤ ꯑꯩꯁꯨ ꯍꯌꯦꯡ ꯑꯣꯏꯅ ꯆꯠꯂꯒꯦ ꯍꯦ ꯈꯔ ꯉꯟꯅ ꯑꯩꯁꯨꯅꯦ ꯑꯩꯁꯨ ꯄꯥꯈꯠꯂꯦ
ꯑꯈꯣꯏꯗꯤ ꯍꯌꯦꯡ ꯂꯥꯛꯀꯅꯤꯅ ꯍꯌꯦꯡ ꯆꯠꯂꯒꯦ ꯉꯥꯏꯔꯤꯅꯦ ꯑꯩꯁꯦ
ꯑꯣ ꯑꯩꯕꯨꯗꯤ ꯂꯥꯛꯄꯅꯤ ꯑꯁ ꯑꯩ ꯉ ꯍꯧꯖꯤꯛ ꯐꯣꯟ ꯇꯧꯔꯒ ꯍꯪꯁꯤꯔꯥ ꯈꯪꯗꯦꯅꯦ
ꯍꯪꯉꯣ ꯍꯥꯏꯐꯦꯠ ꯍꯪꯅꯧꯑꯣ
ꯑꯥ ꯍꯥꯏꯐꯦꯠ ꯍꯥꯡꯗꯣꯛꯑꯒ ꯌꯥꯕ ꯑꯣꯏꯔꯗꯤ ꯍꯧꯖꯤꯛ ꯆꯠꯁꯦꯕ
ꯎꯝ ꯑꯗꯨꯅ ꯐꯅꯤ ꯐꯅꯤ ꯐꯅꯤ ꯑꯗꯨꯅ ꯐꯗꯣꯏꯅꯦ
ꯑꯗꯣ ꯑꯩꯁꯦ ꯇꯟꯗꯤ ꯌꯥꯝ ꯇꯟꯕ ꯍꯧꯖꯤꯛꯁꯦ ꯂꯦꯡꯅꯤꯡꯗꯕ ꯏꯁꯥꯁꯦ
ꯍꯣꯏ ꯅꯪꯗ ꯅꯨꯡꯁꯥ ꯅꯨꯡꯁꯥꯁꯨ ꯁꯥꯕꯒ ꯃꯥꯏꯔꯦꯜ ꯃꯥꯢꯔꯦꯜ ꯇꯞ ꯇꯥꯏ ꯆꯥꯁꯤꯜꯂꯨꯕꯒ
ꯍꯧꯖꯤꯛ ꯑꯩ ꯈꯔ ꯃꯨꯏꯗꯔꯛ ꯑꯦꯕ
ꯑꯗꯨꯅꯦ
ꯑꯗꯣ ꯀꯩꯅꯣ ꯇꯧꯗꯦ ꯎꯝ ꯅꯪꯒꯤ ꯑꯗꯨꯗꯤ ꯅꯪꯒꯤꯅ ꯍꯌꯦꯡ ꯇꯧꯔꯒ ꯂꯣꯏꯁꯤꯟꯗꯣꯏꯅꯦꯕ
ꯃꯥꯅꯦ ꯑꯩꯒꯤꯗꯤ ꯑꯃꯗꯤ ꯇꯧꯈ꯭ꯔꯦꯕꯀꯣ ꯑꯦꯁ ꯁꯤꯒ ꯏꯟꯀꯝꯒꯗꯤ ꯉꯔꯥꯡ ꯇꯧꯈ꯭ꯔꯦ ꯑꯁꯤꯁꯤꯅ ꯑꯃꯨꯛ ꯁꯥꯏꯟ ꯇꯧꯕꯒꯤꯅꯦꯕ ꯁꯥꯏꯟ ꯇꯧꯕꯒꯤ ꯂꯧꯕ ꯑꯃ ꯃꯣꯏꯒꯤ ꯁꯥꯏꯟꯗꯣ ꯈꯇꯪ ꯉꯥꯏ ꯃꯥꯏꯗꯤ ꯁꯥꯏꯟ ꯇꯧꯛꯄꯣ ꯈꯠꯇꯅꯦ ꯆꯠ ꯇꯧꯗꯁꯤ
ꯎꯝ ꯑꯣ ꯍꯣꯏ ꯊꯕꯛ ꯌꯥꯝꯗ꯭ꯔꯦꯗ ꯅꯪꯒꯤꯗꯤ ꯋꯥꯏ ꯁꯪꯉꯝꯃꯅꯤ꯫
ꯁꯪꯉꯦ ꯑꯃꯗꯣ ꯂꯥꯛꯄꯒ ꯑꯩꯈꯣꯏ ꯇꯥꯃꯣꯗ ꯇꯧꯍꯜꯂꯒ ꯊꯥꯍꯜꯂꯛꯑꯒ ꯂꯣꯏꯁꯤꯟꯂꯨꯔꯅꯤ
ꯎꯝ ꯎꯝ ꯍꯣꯏ ꯍꯣꯏ ꯇꯧꯔꯣ ꯃꯦꯟꯐꯤꯠ ꯇꯧꯅꯤꯅ ꯍꯥꯏꯕꯗꯣ꯫ ꯑꯗꯨꯗꯣ ꯁꯤꯛꯁ ꯇꯨ ꯇꯦꯟ ꯇꯧꯔꯅꯤ꯫
ꯑꯦꯠ ꯑꯣꯏꯗ꯭ꯔꯕꯣ꯫
ꯑꯣ ꯑꯦꯠ ꯍꯥꯏꯕ ꯑꯦꯠ
ꯑꯗꯨꯅꯦꯕ ꯅꯪ ꯇꯦꯟꯗꯣ ꯁꯥꯡꯃꯜꯂꯦꯕ ꯅꯨꯃꯤꯠ ꯃꯔꯤꯅꯤꯗꯤ ꯀꯔꯤ ꯀꯔꯤꯕꯨ ꯇꯧꯗꯧꯔꯤꯕꯅꯣ꯫
ꯑꯗꯨꯅ ꯑꯩꯈꯣꯏꯗꯤ ꯑꯦꯛꯖꯥꯝ ꯃꯅꯨꯡꯅꯦ ꯍꯥꯏꯕ ꯇꯟꯂꯦ ꯕꯤꯠ ꯂꯩꯇꯦ꯫
ꯅꯪ ꯑꯦꯛꯖꯥꯝ ꯗꯦꯠ ꯀꯌꯥꯅꯣ꯫
ꯁꯤꯛꯁꯇꯩ ꯍꯧꯗꯣꯏꯅꯦ ꯫
ꯑꯣ ꯅꯨꯡꯉꯥꯏꯇꯦꯗꯣ ꯑꯣ ꯂꯥꯡ ꯐꯪꯉꯔꯣꯏ ꯑꯉꯥꯡꯁꯦ꯫
ꯅꯪꯗꯤ ꯍꯔꯥꯎꯖꯔꯅꯤ ꯅꯨꯡꯉꯥꯏꯔꯝꯃꯅꯤ꯫
ꯑꯩꯈꯣꯏꯗꯤ ꯑꯗꯨꯗꯕꯨ ꯉꯥꯏꯔꯒ ꯂꯩꯔꯤꯕꯅꯤꯅꯦ ꯫
ꯍꯣꯏ ꯅꯣꯏꯒꯤ ꯍꯜꯂꯛꯑꯒ ꯅꯣꯏꯅ ꯄꯥꯎ ꯇꯝꯃꯛꯄꯗꯣ ꯑꯣꯏꯅ ꯇꯥꯖꯔꯒꯦ ꯑꯩꯈꯣꯏꯗꯤ꯫ ꯑꯩꯈꯣꯏꯗꯤ ꯗꯥꯎ ꯌꯥꯗꯕ ꯃꯄꯣꯛ
ꯅꯪ ꯀꯔꯝ ꯀꯥꯟ ꯂꯥꯛ ꯇꯣꯏꯕ ꯑꯗꯨꯗꯤ꯫
ꯑꯩꯁꯦ ꯍꯌꯦꯡ ꯑꯥ ꯍꯌꯦꯡ ꯍꯥꯢꯌꯦ ꯁꯃꯟ ꯀꯩ ꯁꯟꯗꯦꯗ ꯑꯣꯏꯅ ꯂꯥꯛꯑꯒꯦ ꯑꯗꯨꯅ ꯐꯔꯅꯤ꯫
ꯍꯣꯏ ꯍꯣꯏ ꯂꯥꯛꯑꯝꯃꯣ ꯂꯥꯛꯑꯝꯃꯣ ꯅꯪꯅ ꯍꯥꯟꯅ ꯆꯠꯂꯝꯃꯣ꯫
ꯎꯝ ꯑꯩꯅ ꯍꯥꯜꯂ ꯅꯤ ꯑꯩꯈꯣꯏ ꯃꯟꯗꯦꯗꯤ ꯀ꯭ꯂꯥꯁꯁꯨ ꯇꯧꯅꯤ ꯍꯥꯏꯌꯦꯌ꯫
ꯑꯣ ꯑꯣ ꯅꯣꯏ ꯀ꯭ꯂꯥꯁ ꯇꯧꯗꯣꯏꯕ ꯑꯗꯨꯗꯤ ꯌꯥꯏ
ꯑꯩꯈꯣꯏ ꯑꯣꯖꯥ ꯑꯃꯈꯛꯇꯅꯤꯗ ꯑꯗꯨꯕꯨꯗꯤ ꯃꯥ ꯀ꯭ꯂꯥꯁ ꯂꯧꯎꯁꯦꯅ ꯍꯥꯏꯕ ꯐ꯭ꯔꯥꯏꯗꯦ ꯅꯨꯃꯤꯠꯇ ꯇꯧꯁꯦ꯫ ꯁꯤꯔꯅ ꯍꯥꯏꯕꯅꯤ ꯑꯗꯣ ꯑꯩꯈꯣꯏꯅ ꯃꯟꯗꯦꯗ ꯑꯣꯏꯅ ꯊꯧꯔꯁꯦ ꯑꯗꯨꯅ ꯐꯅꯤꯅ ꯃꯌꯥꯝꯁꯦ ꯃꯟꯗꯦ ꯑꯣꯏꯅ ꯍꯥꯏꯅꯔꯕ ꯑꯗꯨꯗꯨꯅ ꯍꯥꯏꯒꯤꯕꯅꯦ꯫ ꯃꯥ ꯅꯍꯥꯟꯗꯒꯤ ꯆꯪꯗꯦꯕ ꯃꯥꯗꯣ ꯊꯕꯛ ꯆꯤꯟꯕꯩꯔꯥ ꯀꯩꯅꯣ ꯈꯪꯗꯦ ꯂꯥꯛꯇꯕ꯫ ꯑꯗꯨꯗꯨꯅ ꯃꯥꯒꯤ ꯋꯥꯠꯍꯧꯕꯗꯣ ꯃꯥꯅ ꯈꯔ ꯇꯧꯁꯤꯌꯦ ꯑꯗꯨꯅ ꯋꯤꯠꯗꯥꯎꯠ ꯑꯦꯅꯤ ꯐꯦꯜꯗ ꯂꯣꯏꯅ ꯀꯩꯅꯣ ꯇꯧ ꯍꯥꯏꯌꯦ ꯄ꯭ꯔꯖꯦꯟ ꯑꯣꯏꯌꯣ ꯍꯥꯏꯌꯦ ꯃꯥꯅ
ꯎꯝ ꯑꯩꯈꯣꯏꯒꯤꯗꯤ ꯃꯟꯗꯦꯗꯣ ꯑꯩꯅ ꯃꯟꯗꯦ ꯑꯌꯨꯛ ꯉꯟꯇꯥ ꯂꯥꯛꯀꯅꯤ꯫ ꯑꯩꯈꯣꯏ ꯃꯟꯗꯤꯔ ꯆꯥꯛ ꯂꯩꯌꯦꯕ
ꯀꯩ ꯀ
ꯆꯥꯛꯈꯣꯏꯒꯤ ꯑꯃ ꯀꯣꯏ ꯆꯠꯂꯨꯕꯗꯣ ꯑꯗꯨ ꯀꯣꯏ ꯆꯠꯂꯨꯕꯗꯨꯒꯤ ꯆꯥꯛ ꯑꯩꯈꯣꯏ ꯄꯩꯁꯥ ꯈꯥꯏꯅꯔꯒ ꯅꯠꯇꯕ ꯁꯤꯌꯥꯔꯅ ꯁꯤꯌꯥꯔꯅ ꯄꯨꯊꯣꯛꯑꯒ ꯑꯣꯖꯥꯒ ꯀꯩꯒ ꯑꯩꯈꯣꯏ ꯃꯈꯩ ꯆꯥꯗꯣꯏꯕ ꯍꯥꯏꯗꯤ ꯑꯩꯈꯣꯏꯒꯤ ꯍꯥꯏꯗꯤ ꯀꯣꯏꯕ ꯆꯠꯂꯨꯕꯗꯨꯗ ꯀꯣꯏꯕ ꯆꯠꯇꯕ ꯌꯥꯎꯋꯦꯅꯈꯣꯏꯗꯤ ꯊꯧꯑꯣꯏꯅ ꯑꯗꯨꯗꯣ ꯄꯩꯁꯥ ꯀꯅꯤꯅ ꯑꯗꯨꯏ ꯄꯩꯁꯥ ꯀꯥꯕꯒꯤ ꯑꯩꯈꯣꯏꯗꯤ ꯀꯩꯀꯩ ꯑꯗꯨꯗꯨꯒꯤ ꯊꯑꯣꯏꯅ ꯇꯧꯕꯅꯤꯅ ꯑꯩꯈꯣꯏ ꯑꯗꯨꯗ ꯊꯑꯣꯏꯅ ꯑꯩꯈꯣꯏꯒꯤ ꯄꯦꯄꯔꯗ ꯌꯥꯎꯋꯦꯕ ꯑꯩꯈꯣꯏꯒꯤꯗꯤ
ꯑꯣ ꯅꯣꯏ ꯗꯤꯁꯤꯌꯥꯔ ꯅ ꯑꯗꯨꯗꯤ ꯌꯥꯎꯕꯅꯤꯅ ꯐꯩ ꯑꯩꯈꯣꯏꯗꯤꯅꯦ ꯒ꯭ꯌꯥꯟ ꯃꯦꯟ ꯑꯃ ꯇꯥꯗꯕꯤꯗ ꯑꯗꯨꯝ ꯂꯣꯏꯁꯤꯟꯈꯔꯦ ꯑꯗꯨ ꯑꯗꯨꯒ ꯎꯝ ꯅꯍꯥꯟ ꯑꯩꯈꯣꯏ ꯀꯣꯏꯕ ꯆꯠꯂꯦ ꯑꯗꯩꯗꯤ ꯂꯥꯏꯕ꯭ꯔꯦꯔꯤꯁꯨ ꯇꯧꯋꯦꯅ ꯇꯧꯕ ꯅꯨꯃꯤꯠꯇꯣ ꯑꯃ ꯁꯦꯅꯤꯌꯔꯒ ꯄꯨꯜꯂꯒ ꯑꯣꯖꯥꯒ ꯌꯥꯎꯕꯤ ꯑꯗꯨꯗ ꯂꯣꯏꯅ ꯍꯥꯞꯆꯤꯟꯈ꯭ꯔꯕ ꯃꯥꯜꯂꯦ ꯑꯩꯅ ꯈꯟꯕꯗ ꯑꯗꯨꯗꯣ ꯁꯤꯌꯥꯔꯅꯁꯨ ꯀꯩꯁꯨ ꯎꯝ ꯆꯥꯛ ꯆꯥꯕꯤ ꯃꯥꯅꯄꯨꯊꯣꯛꯑꯒ ꯆꯥꯛ ꯆꯥꯕꯤ ꯇꯧꯕꯗꯨꯁꯨ ꯇꯧꯈꯤꯗꯔꯦ ꯦꯕ ꯑꯩꯈꯣꯏꯗꯤ ꯑꯗꯨ ꯇꯧ ꯊꯦꯡꯉꯃꯤꯅ ꯇꯧꯗꯧꯁꯨ ꯃꯥꯟꯁꯨ ꯃꯥꯟꯗ꯭ꯔꯦ ꯑꯩꯈꯣꯏ ꯍꯌꯦꯡ ꯐꯤꯌꯔꯋꯦꯜ ꯇꯧꯕꯗ ꯑꯣꯏꯅ ꯐꯠꯇꯨꯗ ꯑꯣꯏꯅ ꯄꯨꯟꯕ ꯑꯣꯏꯅ ꯇꯧꯗꯣꯏ ꯃꯥꯜꯂꯦ ꯇꯧꯈꯤꯗ꯭ꯔꯦ ꯑꯩꯈꯣꯏꯗꯤ ꯑꯗꯣ ꯑꯩ ꯗꯤꯅꯦ ꯑꯌꯨꯛꯇ ꯂꯥ ꯛꯄꯁꯦ ꯍꯦꯛꯇ ꯇꯜꯂꯦ ꯍꯥꯏꯕ ꯍꯥꯏꯗꯤ ꯅꯨꯡꯊꯤꯟ ꯅꯨꯡꯗꯥꯡꯋꯥꯏꯔꯝ ꯆꯠꯈꯤꯕꯅ ꯐꯩꯌꯦꯕ ꯅ ꯇꯅꯤ ꯏꯧ ꯇꯅ
ꯂꯥꯛꯇꯕꯗꯣ ꯑꯩꯈꯣꯏ ꯁꯟ ꯑꯩꯈꯣꯏ ꯃ ꯃꯥꯒꯤ ꯕꯥꯔꯗꯅꯦꯕ ꯑꯗꯨꯗꯒꯤ ꯑꯩꯅ ꯁꯟꯗꯦꯗ ꯁꯤꯗ ꯍꯥꯏꯒꯠꯂꯛꯄꯗꯣ ꯇꯜꯂꯕ ꯑꯗꯨꯗꯤ ꯑꯌꯨꯛ ꯉꯟꯇꯥ ꯑꯩ ꯑꯗꯨꯝ ꯑꯌꯨꯛ ꯉꯟꯇ ꯑꯗꯨꯝ ꯍꯥꯏꯒꯠꯂꯛꯏꯦꯗꯅ ꯑꯩꯈꯣꯏꯗꯤ
ꯍꯣꯏ ꯍꯣꯏ ꯅꯪꯗꯤ ꯌꯥꯍꯧ ꯉꯟꯕꯤꯅꯤ
ꯎꯝ
ꯃꯁꯤꯒꯤ ꯕꯥꯔꯗꯦꯒ ꯌꯥꯎꯊꯗꯣꯔꯦ
ꯍꯥꯥ
ꯕꯥꯔꯗꯦ ꯌꯥꯎꯗꯨꯔꯦ ꯑꯗꯨ ꯆꯥꯍꯤ ꯀꯌꯥꯁꯨꯗꯣꯏꯅꯣ
ꯁꯤꯛꯁꯇꯤ ꯐꯣꯔ
ꯑꯣ ꯑꯁ ꯌꯥꯝꯃꯦꯅꯦꯀꯣ
ꯈꯔ ꯇꯧꯔꯦ
ꯈꯔ ꯇꯩꯔꯦ ꯍꯥꯔꯥꯎꯖꯔꯝꯅꯤ ꯑꯩꯈꯣꯏ ꯃꯥꯗꯤ ꯃꯥꯏ ꯕꯥꯔꯗꯤ ꯈꯪꯗꯕ ꯃꯥꯜꯦ ꯈꯪꯗꯦ ꯈꯪꯕ ꯈꯪꯗ꯭ꯔ ꯑꯝꯇꯕꯨ ꯍꯪꯗꯦ
ꯑꯩꯈꯣꯏꯁꯨ ꯈꯪꯕꯥ ꯃ ꯀꯨꯏꯗ꯭ꯔꯤ ꯏꯕꯦꯝ ꯃꯥ ꯑꯗꯨꯒꯤꯅꯤ ꯈꯪꯉꯥ ꯐꯩꯅꯅ ꯇꯧꯔꯤꯁꯦ
ꯑꯥ ꯍꯣꯏ ꯍꯣꯏ ꯑꯗꯨꯗꯤ ꯊꯝꯃꯒꯦ ꯎꯝ ꯍꯣꯏ ꯊꯝꯖꯔꯒꯦ
ꯊꯝꯕꯤꯔꯣ ꯊꯝꯕꯤꯔꯣ